ꯑꯣ ꯍꯜꯂꯣ
ꯍꯜꯂꯣ ꯑꯗꯨꯝꯆꯥ
ꯑꯥꯎ ꯇꯌꯦꯌꯦ
ꯑꯣ ꯈꯨꯝꯆꯥꯥꯏꯁꯤꯕꯨ ꯀꯩꯅꯣ ꯇꯧꯕ꯭ꯔꯣ ꯏꯗꯣꯝ ꯆꯍꯜꯂꯣꯝꯗ ꯉꯥꯅꯨ ꯂꯥꯕ ꯀꯩꯅꯣ ꯇꯧꯕꯗꯣ ꯃꯇ꯭ꯔꯣꯛꯀ ꯉꯥꯡꯕ ꯍꯥꯔ ꯀꯥꯝꯕꯗꯣ ꯐꯪꯒꯗ꯭ꯔꯣ ꯍꯏꯂꯣ
ꯂꯩꯕ꯭ꯔ
ꯂꯩꯕ꯭ꯔꯥ ꯑꯥ ꯐꯪꯒꯗ꯭ꯔꯕ
ꯃꯤ ꯃꯅꯤꯡ ꯃꯃꯥꯡ ꯂꯣꯏꯕ ꯃꯤ ꯂꯩꯅꯕꯅꯤ
ꯑꯣ ꯑꯗꯨꯏꯗꯤ ꯑꯝꯇ ꯍꯪꯕꯤꯔꯝꯃꯣ ꯑꯩ ꯑꯩꯈꯣꯏ ꯃꯤ ꯈꯔ ꯆꯥꯛ ꯀꯧꯕꯧꯗꯧ ꯂꯩꯌꯦ ꯑꯗꯨꯗꯨꯒꯤ ꯂꯧꯕ ꯂꯥꯛꯀꯦ ꯇꯧꯕꯅꯦ
ꯑꯗꯣ ꯀꯦꯖꯤ ꯀꯌꯥꯃꯨꯛ ꯇꯥꯕꯗ ꯂꯩꯒꯦ ꯄꯥꯝꯒꯦꯕ
ꯑꯣ ꯀꯦꯖꯤꯁꯦ ꯃꯔꯤꯃꯨꯛ ꯇꯥꯕ ꯐꯪꯒꯗ꯭ꯔꯣ
ꯃꯔꯤꯃꯨꯛ ꯇꯥꯕ ꯂꯩꯔꯝꯕꯁꯨ ꯌꯥꯏ ꯍꯪꯅꯔꯒ
ꯑꯣ ꯍꯣꯏ ꯃꯔꯤꯃꯛ ꯌꯧꯗ꯭ꯔꯁꯨꯀꯣ ꯑꯍꯨꯝ ꯈꯔ ꯍꯦꯟꯕ ꯑꯗꯨꯃꯥꯏꯅ
ꯀꯩꯅꯣ ꯆꯥꯛ ꯆꯥꯅꯕꯩꯔꯣ ꯀꯩꯒꯤꯅꯣ
ꯑꯥ ꯃꯥꯅꯤ
ꯑꯣ ꯑꯗꯨꯗꯤ ꯅꯨꯃꯤꯠꯇꯣ ꯍꯥꯏꯔꯛꯑꯒ ꯑꯩꯈꯣꯏꯁꯨ ꯂꯥꯛꯄ ꯌꯥꯎꯔ ꯇꯥꯔꯦꯅꯦ
ꯃꯥꯅꯦ ꯃꯥꯅꯦ ꯂꯥꯛꯑꯣ ꯀꯩꯗꯧꯔꯒꯦ ꯑꯆꯥ ꯑꯊꯛ ꯑꯍꯥꯎ ꯑꯊꯨꯝ ꯈꯔ ꯄꯨꯔꯒ ꯑꯩꯒꯤ ꯀꯩꯅꯣ ꯍꯩ ꯔꯥ ꯍꯧꯗꯕ꯭ꯔꯥ
ꯍꯩ ꯔꯥꯁꯦ ꯍꯩꯅꯧ ꯈꯔ
ꯑꯣ ꯀꯥꯡ ꯃꯇꯝꯅꯤꯅ ꯀꯩꯅꯣ ꯀꯔꯤ ꯖꯥꯝ ꯅꯨꯡ ꯄꯥꯟꯗꯕ꯭ꯔꯣ
ꯑꯁ ꯥꯝ ꯒꯥꯇꯤ ꯀꯨꯏꯔꯦꯗ ꯃꯁꯛ ꯎꯗꯕ ꯀꯥꯏꯗꯕꯨ ꯍꯧꯔꯤꯅꯣ ꯈꯪꯗꯦ ꯖꯝꯒꯁꯦ ꯕꯖꯥꯔ ꯆꯠꯄꯗꯒ ꯈꯔꯗꯤ ꯌꯣꯟꯕ ꯎꯕ꯭ꯔꯥ
ꯎꯝ ꯖꯥꯝꯁꯦ ꯀꯩꯅꯣ ꯇꯧꯕ ꯊ ꯂꯣꯏꯅꯃꯛꯀꯤꯁꯤꯅꯦ ꯂꯩꯔꯒ ꯃꯌꯥꯝ ꯆꯥꯕꯗꯣ ꯑꯗꯨꯁꯨ ꯆꯥꯅꯤꯡꯗꯕꯀꯣ ꯑꯗꯨꯒ ꯁꯨꯝ ꯑꯅꯤ ꯑꯍꯨꯝ ꯁꯨꯝ ꯍꯥꯏꯐꯦꯛꯇ ꯆꯥꯅꯤꯡꯕꯗꯣ ꯃꯇꯝ ꯑꯣꯏꯕꯒꯤ ꯑꯗꯨꯃꯥꯏꯅ ꯇꯧꯕ
ꯑꯥꯎ ꯍꯧꯖꯤꯛ ꯌꯥꯝ ꯃꯨꯟꯕ ꯃꯇꯝ ꯑꯣꯏꯔꯝꯃꯅꯤ
ꯎꯝ
ꯌꯥꯝꯁꯦ ꯀꯨꯏꯔꯦꯅꯦ ꯆꯥꯗꯕ ꯑꯩꯈꯣꯏ ꯉꯍꯥꯟꯋꯥꯏ ꯑꯉꯥꯡ ꯑꯣꯏꯔꯤꯉꯩꯗꯗꯤ ꯑꯁ ꯑꯩꯈꯣꯏꯒꯤ ꯎ ꯋꯥ ꯌꯥꯝ ꯍꯧꯔꯝꯕꯅꯤꯅ ꯃꯇꯝꯗꯨꯗꯤ ꯄꯨꯡꯉ ꯍꯧꯔꯝꯃꯤꯗꯅ
ꯃꯥꯅꯦꯥꯛꯄꯥꯕꯗꯤ ꯑꯗꯣ ꯃꯥꯅꯦ ꯑꯗꯣ ꯍꯧꯖꯤꯛꯇꯤ ꯀꯩꯅꯣ ꯇꯧꯔꯦꯗ ꯍꯩꯔꯥ ꯍꯥꯏꯔꯒ ꯎꯝ ꯇꯔꯕꯨꯁꯀꯨꯝꯕ ꯒꯁꯦ ꯐꯥꯝ ꯑꯣꯏꯅ ꯇꯧꯔꯒ ꯑꯗꯨꯝꯕ ꯁꯣꯝꯗꯩꯀꯣ ꯍꯥꯟꯅꯗꯤ ꯄꯥꯡ ꯐꯪꯅꯔꯝꯗꯦꯗꯅ ꯑꯁꯨꯝꯕꯁꯤꯗ ꯑꯩꯈꯣꯏꯔꯣꯝꯗꯁꯨ ꯑꯃ ꯇꯧꯋꯦꯕ ꯍꯟꯗꯛ ꯑꯃ ꯇꯔꯕꯨꯁ ꯗ ꯌꯦꯂꯣ ꯀꯂꯔꯗꯣ ꯆꯥꯔꯕꯩꯗꯣꯝ ꯆ ꯍꯥꯏꯥꯏ
ꯆꯥꯕꯁꯦ ꯈꯤꯇꯪ ꯃꯆꯦꯠ ꯑꯃꯗꯤ ꯃꯍꯥꯎ ꯇꯪꯉꯦ ꯑꯗꯣ ꯁꯨꯝ ꯆꯥꯔꯛꯇꯕꯩꯔꯗꯤ ꯈꯪꯗꯦ ꯑꯩꯈꯣꯏ ꯑꯉꯥꯡꯕꯗ
ꯑ ꯀꯩꯅꯣꯗꯤ ꯇꯧꯕ꯭ꯔꯥ ꯃꯥ ꯃꯥꯏ ꯎꯝ ꯀꯩ ꯈꯦꯠꯅꯕꯁꯦ ꯃꯅꯝꯒꯗꯤ ꯀꯩ ꯀꯩꯅꯣ ꯇꯧꯕ꯭ꯔꯣ ꯅꯠꯇ꯭ꯔꯒ ꯑꯉꯥꯡꯒꯗꯨ ꯆꯞ ꯃꯥꯟꯅꯕ꯭ꯔꯥ
ꯑꯗꯨꯝ ꯃꯅꯝꯒꯤꯗꯤ ꯑꯗꯨꯝ ꯌꯥꯝ ꯀꯟꯅ ꯈꯦꯠꯅꯕꯗꯤ ꯑꯣꯏꯗꯦ ꯑꯗꯨꯒ ꯃꯥꯒꯤ ꯀꯂꯔꯗꯨꯣ ꯑꯗꯨꯗ ꯑꯩꯈꯣꯏꯗꯣ ꯑꯩꯈꯣꯏꯅ ꯊꯥꯏꯅꯗꯒꯤ ꯁꯨꯝ ꯑꯉꯥꯡꯕꯒꯨꯝꯕꯁꯦ ꯁꯨꯝ ꯆꯥꯔꯛꯑꯕꯅꯤꯅ ꯀꯣ ꯃꯆꯨꯗꯨꯗ ꯑꯩꯈꯣꯏꯒꯤ ꯑꯃꯗꯨꯅ ꯍꯦꯛ ꯍꯥꯎ ꯃꯤꯅ ꯍꯥꯎꯋꯦ ꯍꯥꯏꯕꯁꯨ ꯌꯥꯎꯋꯦ ꯈꯪꯗꯦ ꯑꯗꯨꯝ ꯃꯤ ꯃꯤ ꯃꯠꯅꯦ
ꯃꯥꯏ ꯃꯥꯏ ꯄꯥꯝꯖꯔꯨꯕꯗꯣ
ꯑꯉꯥꯡꯕꯁꯤ ꯁꯨꯝ ꯆꯥꯔꯛꯄꯅꯤꯅ ꯇꯔꯕꯨꯁ ꯍꯥꯏꯔꯗꯤ ꯑꯉꯥꯡꯕꯗꯨ
ꯋꯥꯈꯜꯗꯨꯁꯨ ꯑꯗꯨꯝ ꯂꯩ ꯑꯥ
ꯍꯥꯎꯋꯦ ꯑꯗꯨꯝ ꯃꯈꯜ ꯃꯍꯥꯎ ꯑꯃꯃꯝꯅꯦ ꯑꯗꯣ ꯑꯩꯈꯣꯏꯒꯤ
ꯐꯅ
ꯃꯄꯥꯟꯗꯩ ꯚꯦꯔꯥꯏꯇꯤ ꯃꯌꯥꯝ ꯄꯨꯁꯤꯜꯂꯛꯑꯦꯗꯅ ꯑꯗꯨ ꯆꯨꯖꯥꯛ ꯑꯊꯨꯝꯕꯤ ꯕꯖꯥꯔꯒ ꯌꯣꯜꯂꯤꯁꯦ ꯍꯥꯎꯋꯦꯕ ꯑꯗꯨꯝ
ꯍꯥꯎ ꯑꯗꯒꯤ ꯆꯨꯁꯨ ꯀꯩꯅꯣ ꯇꯧꯔꯦ ꯍꯧꯖꯤꯛ ꯆꯨꯒꯁꯦ ꯌꯥꯝ ꯐꯥꯝ ꯇꯧꯒꯅꯦ ꯃꯌꯥꯝ ꯃꯌꯥꯝ ꯅ ꯊꯥꯕꯤ ꯈꯣꯠꯄꯤ ꯑꯗꯒꯤ ꯆꯨꯒꯁꯦ ꯆꯥꯕꯗꯅꯦ ꯀꯩꯅꯣꯒ ꯇꯧꯔꯒ ꯆꯥꯕꯁꯦ ꯌꯥꯝ ꯍꯥꯎꯋꯦꯅꯅ ꯃꯥ ꯐ꯭ꯔꯦꯁꯇꯣ ꯍꯤꯛꯑꯦꯗꯅ ꯅꯍꯥꯟ ꯅꯣꯡꯃ ꯑꯩꯈꯣꯏ ꯆꯠꯂꯨꯏꯕ ꯑꯩꯈꯣꯏ ꯏ ꯃꯅꯥꯛꯒꯤꯗ ꯃꯣꯏ ꯆꯥꯎꯅ ꯂꯧ ꯄꯔꯤ ꯑꯃꯒꯤ ꯃꯌꯥ ꯍꯥꯏꯗꯨꯔ ꯑꯗꯨꯃꯥꯏꯅ ꯊ ꯍꯥꯏꯕ ꯑꯗꯨꯗꯣ ꯃꯥ ꯐ꯭ꯔꯦꯁ ꯑꯣꯏꯅ ꯑꯃ ꯀꯛꯑꯒꯅꯦ ꯃꯣꯏ ꯄ ꯆꯝꯄ꯭ꯔꯥ ꯑꯁꯪꯕꯗꯣ ꯑꯗꯨ ꯇꯧꯔꯒ ꯊꯨꯝ ꯈꯔ ꯇꯩꯁꯜꯂꯦꯕꯀꯣ ꯃꯀꯨ ꯈꯣꯛꯑꯒ ꯑꯗꯨꯒ ꯆꯤꯛꯄ ꯃꯍꯥꯎ ꯑꯃ ꯊꯣꯛꯑꯦ ꯍꯥꯎꯋꯦ
ꯑꯗꯨꯕꯨꯗꯤ ꯈꯨꯗꯛ ꯈꯨꯗꯛꯇ ꯍꯦꯛꯄꯁꯤꯅ ꯍꯥꯎꯋꯦ
ꯑꯗꯨꯅ ꯍꯜꯂꯤꯕꯅꯁꯨ ꯀꯨꯏꯅ ꯊꯝꯃꯛꯑꯗꯤ ꯎꯝ
ꯈꯨꯗꯛ ꯈꯨꯗꯛꯀꯤ ꯍꯦꯛꯄ ꯄꯣꯠꯁꯤꯅ ꯃꯍꯥꯎ ꯍꯦꯛꯇ ꯍꯦꯜꯂꯦ ꯑꯗꯩ ꯆꯨ ꯆꯨ ꯐꯥꯝ ꯇꯧꯅꯔꯤꯁꯦ ꯆꯨꯁꯦ ꯌꯥꯝ ꯆꯥꯕ ꯐꯕ ꯄꯣꯠꯅꯤꯗꯅ ꯑꯌꯨꯛꯇ ꯋꯥꯋꯀꯤꯡ ꯆꯠꯄ ꯃꯤꯅ ꯃꯍꯤ ꯁꯨꯝꯕ ꯑꯌꯨꯛꯇ ꯌꯣꯜꯂꯤꯁꯦ
ꯎꯝ ꯃꯥꯅ ꯆꯉꯨꯀꯣ ꯍꯛꯆꯥꯡꯁꯨ ꯐꯕ ꯑꯗꯒꯤ ꯑꯩꯈꯣꯏ ꯁ꯭ꯋꯥꯏꯗ ꯊꯥꯏꯅꯒ ꯍꯥꯏꯅꯔꯝꯃꯤꯗ ꯆꯨ ꯆꯥꯔ ꯌꯥ ꯂꯪꯉꯦꯅ ꯌꯥꯁꯨ ꯂꯪꯊꯣꯛꯄ ꯎ
ꯎꯝ
ꯂꯣꯛꯀ ꯇꯧꯔ ꯆꯥꯔꯗꯤ ꯅꯥꯕꯨ ꯑꯗꯨꯝ ꯍꯦꯟꯖꯟꯕꯤꯅꯦꯕ ꯑꯃꯨꯛ
ꯑꯗꯣ ꯍꯧꯖꯤꯛꯀ ꯑꯉꯥꯡꯈꯩꯁꯦ ꯆꯨ ꯆꯥꯕꯒꯤ ꯄꯣꯠꯀꯥꯁ ꯏꯌꯥꯎ ꯌꯥꯎꯗ꯭ꯔꯦ ꯑꯩꯈꯣꯏꯅ ꯉꯍꯥꯎꯋꯥꯏ ꯑꯉꯥꯡ ꯑꯣꯏꯔꯤꯉꯩꯗꯗꯤꯀꯣ ꯈꯪꯗꯦ ꯆꯥꯔꯨꯕꯁꯦ ꯄꯪꯍꯥꯎꯗ ꯍꯥꯎꯋꯤ ꯇꯨꯅꯤ ꯈꯪꯗꯦ ꯍꯩꯅꯧꯅꯤ ꯈꯪꯗꯦ
ꯑꯉꯥꯡꯗꯤꯂꯥꯏꯅ ꯑꯩꯈꯣꯏꯐꯧꯇ ꯀꯩꯅꯣ ꯇꯧꯗ꯭ꯔꯦ ꯊꯑꯣꯏꯅꯃꯛꯀꯤ ꯆꯨꯖꯦ ꯆꯥꯕꯁꯦ ꯊꯑꯣꯟꯗꯤ ꯂꯩꯔ ꯈꯣꯠꯂ ꯆꯥꯟꯅꯗ꯭ꯔꯦꯕ ꯑꯃ ꯂꯥꯏ ꯀꯠꯂꯛꯄꯒꯤꯒꯨꯝꯕ ꯑꯗꯒꯤ ꯊꯧꯗꯣꯛ ꯋꯥꯊꯣꯛ ꯑꯁꯤꯗ ꯀꯩꯗ ꯃꯤ ꯍꯩꯔꯥ ꯍꯥꯄꯛꯄꯗ ꯃꯆꯦꯠ ꯑꯃ ꯃꯇꯥꯡ ꯑꯃꯒ ꯍꯥꯄꯛꯄꯁꯦ ꯁꯤꯨꯒꯨꯝꯕꯗꯒ ꯆꯥꯕ ꯁꯨꯃꯥꯏꯇ ꯑꯗꯨꯝ ꯇꯧꯔꯦ
ꯎꯝ
ꯊꯥꯏꯅꯗꯤ ꯀꯩꯅꯣ ꯇꯧꯋꯦ ꯄꯣꯠꯐꯝꯒꯁꯦ ꯆꯨ ꯃꯣꯏꯒꯤ ꯆꯨ ꯑꯄꯨꯟ ꯑꯄꯨꯟꯗ ꯊꯝꯕ ꯀꯥꯟꯗꯒ ꯑꯩꯈꯣꯏꯅ ꯑꯁ ꯃꯁꯥꯡ ꯑꯁꯥꯡꯕꯗꯣ ꯃꯁꯥꯡ ꯑꯃ ꯂꯩꯒꯦꯒ ꯍꯥꯏ ꯍꯥꯏꯔꯒ ꯂꯩꯔꯒꯒ ꯆꯥꯕ ꯊꯑꯣꯏꯒꯤ ꯐꯝꯃꯒꯀꯣ ꯑꯣ ꯍꯧꯖꯤꯛꯇꯤ ꯀꯥꯏꯦ ꯕꯖꯥꯔꯗꯕꯨꯗꯤ ꯌꯣꯟꯕ ꯑꯗꯣ ꯁꯥꯏꯏꯔꯒꯗꯤ ꯑꯗꯥꯏꯅ ꯌꯣꯟꯕꯁꯦ ꯀꯌꯥ ꯊꯦꯡꯅꯔꯦ
ꯃꯥꯅ ꯑꯗꯩ ꯌꯨꯝ ꯌꯨꯝꯗꯁꯨ
ꯑꯗꯨꯁꯨ ꯍꯥꯎꯕ ꯀꯌꯥ ꯍꯧꯥꯎꯅꯗ꯭ꯔꯦꯗꯅ ꯂꯝ ꯆꯤꯦꯛꯁꯤꯟꯅꯔꯛꯑꯕꯅꯤꯅ ꯎꯝ
ꯈꯪꯗꯦ ꯑꯗꯣ ꯆꯥꯕꯗꯤ ꯃꯥꯁꯦ ꯐꯕ ꯄꯣꯠꯅꯤ ꯎꯍꯩ ꯋꯥꯍꯩ ꯑꯃꯨꯟꯕ
ꯃꯟꯕ ꯎꯝ ꯆꯥꯎ ꯃꯥ ꯑꯗꯨ ꯁꯥꯁ ꯍꯧꯖꯤꯛꯀꯥꯟꯒꯤ ꯁꯥꯁꯨ ꯌꯥꯝ ꯁꯥꯕꯁꯦ ꯌꯥꯔꯤꯦ ꯆꯥꯁꯨꯒꯤ ꯊꯥꯕꯒꯤ ꯆꯥꯡ ꯍꯟꯒꯠꯂꯛꯄꯁꯦ ꯐꯗꯅꯕ ꯎꯝ
ꯑꯗꯨꯅꯦ ꯑꯉꯥꯡꯈꯩꯁꯨ ꯑꯃꯨꯟ ꯑꯃꯨꯟꯕ ꯑꯁꯪꯕꯗꯤ ꯀꯌꯥ ꯄꯤ ꯖꯗ꯭ꯔ
ꯑꯗꯨꯒꯅꯦ ꯍꯧꯖꯤꯛꯀ ꯑꯃ ꯀꯩꯅꯣꯗꯣ ꯖꯥꯝꯁꯦ ꯁꯤꯁꯤꯒ ꯑꯃ ꯃꯥꯟꯅꯕ ꯑꯃ ꯂꯩꯕꯗꯣ ꯑꯃ ꯑꯗꯨꯗꯩ ꯈ ꯁꯤꯂꯩꯃꯥ ꯍꯥꯏꯕ꯭ꯔꯥ ꯑꯃ ꯂꯩꯗꯅ ꯁꯤ ꯁꯤ ꯂꯩꯃꯗꯣ ꯑꯗꯨ ꯈꯔ ꯑꯃꯅ ꯆꯥꯅꯩ ꯈꯔ ꯑꯃꯅ ꯆꯥꯟꯅꯗꯦꯕ ꯑꯗꯨꯝ ꯍꯥꯎ ꯑꯩ ꯑꯩꯈꯣꯏꯁꯨ ꯑꯗꯨꯝ ꯎꯝ ꯆꯥꯗꯤ ꯆꯥꯗ꯭ꯔꯤꯕ ꯖꯥꯝꯒ ꯃꯍꯥꯎꯁꯦ ꯃꯥꯟꯅꯔ ꯆꯥꯠꯂꯥ ꯆꯥꯔꯕ ꯀꯃꯥꯏꯅ ꯇꯧꯒꯦ ꯑꯗꯨꯝ ꯆꯍꯠ
ꯑꯩꯗꯤ ꯆꯥꯗ꯭ꯔꯤꯕꯣ ꯀꯃꯥꯏꯅ ꯇꯧꯒꯦ ꯃꯁꯥ
ꯃꯁꯛꯇꯣ ꯖꯥꯝꯒ ꯀꯂꯔꯁꯨ ꯃꯥꯟꯅꯩꯕ ꯑꯗꯒꯤ ꯄꯥꯝꯕꯤꯁꯨ ꯑꯗꯨꯝ ꯃꯥꯟꯅꯩ ꯑꯗꯩ ꯃꯅꯥ ꯂꯣꯏ ꯃꯥꯟꯅꯩꯌꯦꯕ ꯑꯗꯨꯗꯨꯒ ꯁꯥꯏꯖꯇ ꯃꯥꯏꯁꯤꯅ ꯈꯤꯇꯪ ꯄꯤꯛꯊꯔꯒꯅꯦ ꯃꯥꯔꯕꯜꯒꯨꯝꯕꯩ ꯇꯥꯏꯞ ꯇꯧꯔꯒ ꯑꯗꯩ ꯑꯃꯨꯛ ꯁꯥꯏꯖꯁꯤꯒ ꯄꯤꯛꯊꯩꯑꯕ ꯑꯗꯨꯒ ꯃꯆꯨ ꯑꯗꯩ ꯃꯤꯅ ꯆꯥꯔꯒ ꯈꯨꯠꯅꯒ ꯁꯨꯃꯥꯏ ꯅꯩꯈꯥꯏꯕꯗꯣ ꯃꯆꯨꯁꯦ ꯑꯗꯨꯝ ꯃꯥꯟꯅꯩꯌꯦꯕ
ꯐ ꯆꯥꯗꯔꯤ
ꯑꯗꯨꯗꯤ ꯑꯗꯨꯣꯝ ꯆꯥꯎꯋꯥꯏꯗꯤ ꯌꯨꯝꯗ ꯀꯩꯅꯣꯁꯨ ꯍꯩꯅꯧꯁꯨ ꯃꯌꯥꯝ ꯍꯧꯔꯕꯅꯤꯅ ꯍꯩꯅꯧꯕꯗꯣ ꯃꯨꯜꯂꯛꯑꯀꯥꯟꯗ ꯖꯨꯏꯤꯁꯀ ꯁꯦꯝꯃꯒ ꯊꯥꯛꯑꯝꯅꯤ
ꯑꯗꯨꯕꯨ ꯑꯉꯥꯡ ꯃꯆꯥ ꯑꯉꯥꯡ ꯈꯔ ꯂꯩꯕꯅꯤꯅ ꯑꯗꯨꯒꯁꯨ ꯁꯦꯝꯕ ꯅꯪ꯭ꯔꯦꯗ ꯈꯥꯏ ꯈꯥꯏ ꯄꯪꯖ ꯍꯥ
ꯎꯝ
ꯑꯣ ꯅꯣꯏ ꯆꯥꯅꯤꯡꯉꯁꯨ ꯁꯨ ꯑꯩ ꯄꯤꯔꯛꯀꯦ ꯉ ꯅꯣꯡ ꯅꯤꯅꯤ ꯂꯩꯔꯒ
ꯍꯣꯏ ꯌꯥꯏꯌꯦ ꯆꯥꯅꯤꯡꯉꯦ ꯑꯩꯈꯣꯏ ꯀꯌꯥ ꯍꯧꯗꯕꯅꯤꯅꯅꯦ ꯆꯥꯕꯁꯦ ꯆꯥꯕꯨꯗꯤ ꯄꯪꯁꯥ ꯑꯃ ꯆꯥꯕ ꯃꯨꯡ ꯑꯃ ꯀꯩ ꯑꯃꯗ ꯏꯄꯦꯟ ꯄꯦꯟꯅ ꯆꯥꯕꯗꯨꯣ ꯑꯣꯏꯗ꯭ꯔꯦꯕ ꯎꯝ ꯑꯗꯒꯤ ꯍꯩꯅꯧꯗ ꯁꯔꯤꯛ ꯍꯩꯅꯧꯒꯗꯣ ꯄꯥꯟꯕ꯭ꯔꯣ
ꯍꯥꯥ
ꯁꯔꯤꯛ ꯍꯩꯅꯧꯗꯨꯣ
ꯍꯥꯏꯅꯧꯗꯤ ꯄꯥꯜꯂꯦ
ꯑꯣ ꯑꯗꯩ ꯁꯔꯤꯛ ꯍꯩꯅꯧꯗꯣ ꯍꯥꯎꯕꯅꯦꯕ ꯑꯗꯨꯁꯨ ꯇꯣꯉꯥꯟꯕ ꯃꯍꯥꯎ ꯑꯃ ꯑꯣꯏꯗꯅ ꯎꯝ
ꯑꯩꯈꯣꯏ ꯌꯨꯝ ꯂꯣꯝꯗꯗꯤ ꯌꯥꯝ ꯍꯧꯋꯦ ꯑ ꯅꯣꯡ ꯅꯍꯥꯟ ꯅꯣꯡꯃꯝ ꯄꯣꯔꯛꯑꯦ ꯂꯣꯏꯈ꯭ꯔꯦ ꯆꯥꯕ ꯑꯗꯨꯅ ꯍꯦꯟꯅ ꯍꯥꯎꯕꯒꯤ
ꯑꯣ ꯍꯥꯎꯕꯅꯦꯕ ꯑꯣ ꯍꯥꯏꯅ ꯑꯃꯨꯛꯇꯪꯒ ꯄꯤꯛꯇꯛ ꯇꯧꯔꯄ ꯄꯒ ꯂꯣꯏꯕꯗꯣ
ꯃꯩꯇꯩ ꯍꯩꯅꯧꯁꯤꯅꯅꯦ ꯃꯁꯤꯡꯟ ꯌꯥꯝ ꯌꯥꯎꯋꯦꯕ
ꯎꯝ
ꯃꯁꯤꯆꯤꯟ
ꯃꯤꯟ ꯃ ꯆꯥꯐꯝꯝ ꯈꯪꯗꯕꯗꯤ ꯎꯝ ꯍꯣ ꯐꯔꯦ ꯑꯗꯨꯗꯤ ꯑꯗꯣ ꯑꯝꯇ ꯊꯝꯃꯒꯦ ꯑꯩ ꯀꯩꯅꯣꯗꯧ ꯑꯩꯅ ꯍꯥꯏꯕꯗꯣ ꯑꯝꯇ ꯊꯤ ꯇꯕꯤꯔꯝꯃꯣ ꯑꯩ ꯂꯧꯕ ꯂꯥꯛꯀꯦ ꯑꯗꯨ ꯂꯥꯛꯑꯝꯗꯥꯏꯗ ꯑꯩ ꯄꯥꯎ ꯑꯗꯨꯝ ꯐꯥꯎꯔꯛꯑꯒꯦ ꯎꯝ ꯊꯝꯃꯦ ꯊꯝꯃꯦ ꯎ